ꯀꯩꯗꯩꯅꯣ ꯄ꯭ꯔꯃꯣ ꯑꯗꯨꯝ
ꯎꯝ ꯄ꯭ꯂꯦ ꯑꯃꯒꯨꯝꯕ ꯇꯧꯁꯤ
ꯎꯝ
ꯀꯩꯅꯣꯅꯦ ꯇꯧꯔꯣꯏ ꯑꯗꯨꯝ ꯆꯪꯉ ꯌꯥꯔꯗꯅꯦ
ꯎꯝ ꯑꯗꯨ ꯅꯪ ꯒꯦꯡꯁꯇꯥꯔꯗꯣ ꯅꯠꯇ
ꯎꯝ ꯎꯝ
ꯑ
ꯥꯏꯗ ꯃꯣꯏ ꯀꯩꯅꯣꯒꯤ ꯚꯤꯗꯤꯑꯣꯒ ꯌꯦꯡꯉꯦ ꯃꯒꯤ ꯑꯥꯔꯖꯦꯟꯇꯤꯅꯥꯒꯤ ꯀꯩꯅꯣꯗꯣ ꯀꯩꯅꯣꯝ ꯇꯧꯋꯦ ꯍꯥꯏꯔꯤ
ꯀꯩꯅꯣ
ꯍꯥꯏꯗꯤ ꯃꯣꯏ ꯍꯥꯏꯗꯤ ꯀꯗꯔ ꯇꯧꯋꯦ ꯑꯥꯔꯖꯦꯟꯇꯤꯅꯥ ꯔꯦꯐ꯭ꯔꯤꯗꯣ ꯀꯗꯔ ꯇꯧꯋꯦ ꯍꯥꯏꯕ ꯇꯥꯏꯞꯗ
ꯑꯗꯨꯝ ꯍꯥꯟꯅꯗꯒꯤ ꯇꯧ ꯂꯩꯕꯅꯤ ꯃꯃꯥꯡꯒꯤ ꯄꯂꯦ ꯑꯃꯗꯁꯨ
ꯀꯌꯥꯝꯕꯨ ꯍꯦꯜꯅ ꯙꯣꯏꯗꯣꯏꯅꯣ
ꯎ ꯑꯩ ꯆꯪꯉꯛ ꯑꯦ
ꯎꯝ ꯎꯝ
ꯎꯝ ꯏꯎꯇ꯭ꯔꯟ ꯅꯤ ꯑꯩ ꯒ꯭ꯔꯤꯟꯅꯤꯅꯦ ꯑꯩꯒꯤꯔꯣ ꯎꯝ ꯉꯥꯏꯈꯣ ꯉꯥꯏꯈꯣ ꯀꯟꯅ ꯎꯡꯉꯤ ꯌꯥꯗꯣꯔꯦ ꯌꯥꯗꯣꯔꯦ ꯎꯝ ꯍꯥꯏꯔꯛꯑꯣ ꯋꯥꯟ ꯑꯃ ꯑꯍꯨꯝ ꯑꯅꯤ ꯑꯅꯤ ꯎꯝ ꯑꯍꯨꯝ ꯃꯥꯄꯟ ꯑꯅꯤ ꯎꯝ ꯇꯔꯨꯛ ꯇꯔꯨꯛ ꯎꯝ ꯎꯝ ꯑꯗꯨꯒ ꯅꯨꯃꯤꯠ ꯀꯌꯥꯅꯤ ꯐ꯭ꯔꯦꯟ ꯁꯤꯖꯦ ꯀꯨꯏꯗ꯭ꯔꯒꯨꯝ ꯇꯧꯕꯅꯤ ꯉꯔꯥꯡ ꯅꯍꯥꯟꯗ ꯑꫭꯏꯒꯨꯝ ꯇꯧꯕꯅꯤ ꯁꯤꯗꯤ ꯑꯃꯣꯝ ꯑꯃꯣꯝꯂ ꯂꯕꯔ ꯑꯣ ꯅꯨꯃꯤꯠ ꯅꯤꯄꯥꯟꯅꯤ ꯁꯨꯔꯦ
ꯎꯝ
ꯑꯗꯨ ꯃꯥꯒꯤ ꯌꯨꯖꯔ ꯅꯦꯝꯗꯣ ꯑꯥꯏ ꯂꯤꯞ ꯇꯧꯔꯣ ꯎꯝ ꯏꯟꯐꯦꯟꯇ꯭ꯔꯤ ꯌꯥꯎꯔꯝꯕ ꯌꯥꯏꯕꯀꫭ ꯃꯈꯇꯥꯅ ꯆꯤꯡꯊꯔ ꯌꯦꯡꯉꯣ
ꯎꯝ ꯎꯝ ꯀꯩ ꯍꯥꯏꯗꯨꯅꫭ ꯑꯃ ꯌꯥꯎꯋꯦ ꯑꯗꯨꯗꯣ ꯍꯥꯏꯗꯤꯍꯤ ꯏꯁꯀ꯭ꯔꯤꯟ ꯔꯦꯀꫭꯔꯗ ꯂꯧꯔꯣ ꯎꯡꯕ ꯍꯧꯔꯕ ꯍꯧꯗ꯭ꯔꯤ ꯍꯧꯔꯦ ꯇꯥꯝ ꯇꯥꯝꯅ ꯃꯨꯛ ꯀꯥꯔꯗꯇꯨꯗ ꯅꯝꯃꯣ ꯀꯩ ꯀꯩ ꯊꫭꯛꯂꯦ ꯏꯎꯁ ꯑ ꯑꯗ ꯅꯝꯃꯣ ꯅꯝꯃꯦ ꯒꯤꯐꯇꫭ ꯑꯌꯥ ꯌꯨꯁ ꯅꯥꯎꯗ ꯅꯝꯈ꯭ꯔꯦ
ꯎꯝ
ꯎꯝ ꯐꯔꯦ ꯀꯩꯅꫭ ꯑꯗꯨꯃꯥꯏ ꯇꯧꯔꯁꯤ ꯏꯟꯄꯨꯠ ꯅꯝꯃꯦ ꯃꯥꯒꯤ ꯉꯁꯥꯏꯒꯤ ꯌꯨꯖꯔ ꯅꯦꯝꯗꫭ ꯁꯔꯆ ꯇꯧꯔꯦ ꯄꯦꯖ ꯇꯧꯁꯜꯂꯦ ꯀꯩ ꯅꯝꯃꯦ ꯊꯣꯛꯑꯦ
ꯑꯗꯨ ꯊꯥꯒ꯭ꯔꯦ
ꯊꯥꯒ꯭ꯔꫭ ꯁꯦꯟꯇ ꯅꯝꯃꯦ ꯑꯣꯀꯦ ꯅꯝꯃꯦ ꯒꯤꯐ ꯁꯦꯟꯇ ꯊꯥꯔꯑꯦ
ꯎꯝ ꯑꯗꯨ ꯏꯁꯀ꯭ꯔꯤꯟ ꯔꯦꯀꯣꯠꯇꫭ ꯃꯨꯊꯠꯂꯣ
ꯍꯜꯂꯣ ꯊꯠꯂꯦ ꯊꯠꯂꯦ ꯌꯥꯔꯦ ꯑꯗꯨ ꯀꯩꯗꯧꯔꯕ
ꯂꯣꯏꯔꯦ
ꯀꯩꯅꯣ ꯁ꯭ꯇꯥꯔꯂꯥꯏꯇ ꯀꯥꯔꯗ ꯁꯦ ꯑꯩ ꯉꯥꯎꯔꯦ
ꯀꯗꯧꯔꯒꯦ
ꯇꯥꯗꯦꯗ ꯁꯨꯔꯀꯥꯟꯇꯁꯦ ꯕ꯭ꯔꯣ ꯊꯥꯕ ꯌꯥꯔꯕ ꯍꯥꯏꯌꯦ ꯁꯨꯔ ꯀꯥꯟ ꯁꯨꯔ ꯀꯥꯟꯇ ꯅꯠꯇꯕ ꯍꯧꯖꯤꯛꯀꯤꯗꯣ ꯁꯨꯔ ꯀꯥꯟꯇ ꯅꯠꯇꯦ ꯑꯥꯏꯂꯤꯞ ꯇꯥꯅꯦ ꯑꯗꯨꯅꯦ ꯍꯥꯏꯁꯦ ꯑꯗꯨꯏ ꯃꯅꯨꯡꯗ ꯑꯃ ꯍꯦꯛꯇ ꯊꯥꯔꯣꯅ ꯍꯥꯏꯕꯅꯦꯕ ꯊꯥꯕꯌꯥꯏ ꯂꯤꯞ
ꯎꯝ ꯂꯣꯏꯔꯦ
ꯀꯩ ꯃꯣꯏ ꯑꯥꯏ ꯂꯤꯞꯀꯨꯝꯕ ꯄꯥꯅꯩꯁꯦ ꯀꯩꯅꯣꯕꯧ ꯂꯣꯏꯕꯒꯤ ꯑꯗꯨꯝ ꯂꯩꯅꯦ ꯑꯗꯨꯗꯤ ꯆꯪꯉꯣ ꯌꯥꯔꯦ
ꯆꯨꯝꯔꯕꯅꯤ ꯂꯣꯏꯅ
ꯎꯝ ꯆꯪꯉꯛꯑꯣ ꯑꯩ ꯉꯥꯏꯔꯦ ꯑꯩ ꯍꯧꯖꯤꯜꯂꯝꯃꯗꯧꯅꯦ ꯑꯗꯩꯗꯤ ꯅꯪ ꯑꯗꯨꯗꯤ ꯀꯩꯅꯣ
ꯒꯦꯝꯗꯣ ꯔꯤꯐ꯭ꯔꯦꯁ ꯇꯧ ꯌꯥꯔꯦ ꯌꯥꯔ ꯀꯩꯝ ꯊꯥꯔꯨꯅꯨ
ꯊꯥꯎꯔꯅꯨ
ꯃꯦꯁꯦꯁ ꯑꯃꯒ ꯊꯥꯔꯦ ꯄꯥꯕ ꯅꯪꯍꯧꯗ꯭ꯔꯦ
ꯉꯥꯎꯔꯤ ꯐꯩꯔꯤ ꯇꯧꯕꯩꯖꯤ ꯑꯣ ꯐꯩꯅꯦ ꯑꯗꯨꯔ
ꯎꯝ ꯀꯩꯅꯣꯝ ꯇꯧꯔ ꯂꯥꯛꯇ꯭ꯔꯗꯤ ꯔꯤꯐ꯭ꯔꯦꯁ ꯇꯧꯅꯤꯁꯦ ꯈꯪꯗꯕ ꯀꯩꯅꯣ
ꯅꯠꯇꯤꯌꯦ ꯑꯥ ꯑꯍꯥꯟꯕ ꯇꯧꯕ ꯑꯣꯏꯔꯝꯅꯤ
ꯎꯝ ꯑꯍꯥꯟꯕ ꯑꯣꯏꯁꯨ ꯈꯪꯕ ꯌꯥꯏ ꯍꯥꯏꯕ ꯀꯣꯛꯑꯝ ꯄꯥꯜꯂꯤꯃꯤꯅ
ꯑꯃꯣꯝꯅꯤꯗꯅ ꯀꯅꯥꯅ ꯈꯪꯗꯣꯏꯅꯣ ꯑꯗꯨꯕꯨ ꯂꯥꯕꯝ ꯌꯥꯎꯗꯅ ꯑꯦ ꯂꯥꯕ ꯍꯥꯏꯕ ꯅꯠ ꯅꯠꯇꯦ ꯂꯥꯕꯥ ꯍꯥꯏꯌꯣ ꯆꯞ ꯃꯥꯅꯩ ꯂꯥꯕ ꯔꯥꯕ ꯏꯁꯄꯤꯁꯦꯜ ꯃꯥꯟꯅꯗꯦ ꯃꯥꯟꯅꯗꯦ ꯁꯨꯃꯥꯟ ꯃꯥꯟꯅꯗꯦ ꯂꯥꯕꯗꯃꯁꯨ ꯃꯥ ꯍꯥꯏꯕꯤꯔꯝꯃꯂꯣꯏ ꯇꯥꯛꯄꯤꯔꯝꯃꯂꯣꯏꯗꯣ
ꯑꯗꯨꯅꯦ ꯑꯗꯣ ꯔꯥꯕꯗꯨꯒꯤ ꯃꯔꯥꯜꯅꯤ ꯍꯥꯏꯕ
ꯅꯠꯇꯦ ꯅꯨꯡꯉꯥꯏꯕ ꯅꯉꯣꯟꯗ ꯑꯣꯠꯄꯗ ꯃꯣꯏꯕꯥꯅꯤ ꯆꯪꯉꯒ
ꯑꯗꯨꯒ ꯉꯥꯏꯍꯥꯛ ꯂꯩꯒ ꯌꯥꯔꯦ ꯕ꯭ꯔꯣ ꯊꯦꯡꯀ꯭ꯌꯨ ꯇꯧꯔꯛꯑꯅꯤꯕ
ꯃꯣꯏ ꯇꯧꯅꯔꯝꯗꯣꯏꯖꯦ ꯄꯩꯁꯥ ꯃꯥꯡꯉꯦ ꯁꯤꯗꯤ ꯍꯥꯏꯗꯤ ꯏꯁꯀꯦꯝ ꯏꯁꯀꯦꯝ ꯇꯧꯔꯦ ꯀꯥꯏꯅ ꯃꯣꯏ ꯈꯪꯅꯔꯝꯗꯣꯏꯅꯤ ꯕꯤꯀꯦꯟ ꯃꯩꯇꯩꯅꯤꯍꯦ ꯁꯤ ꯀꯥꯃꯦ ꯎꯝ ꯅꯪꯒꯨꯝꯕ ꯑꯃ ꯌꯥꯎꯔꯤꯅ ꯑꯩꯈꯣꯏꯒꯤꯁꯨ ꯅꯪꯂꯥ ꯅꯠꯇꯦ ꯅꯪꯒꯨꯝꯕꯅꯦ
ꯁꯤꯗꯤ ꯅꯪꯉꯣꯟꯗꯩꯩ ꯍꯦꯟꯅ ꯁꯥꯊꯤꯍꯦ ꯎꯝ ꯈꯣꯏꯒꯤ ꯑꯝꯌꯥꯏꯗꯣ ꯆꯜꯂꯦ ꯆꯠꯂꯦ ꯀꯥꯡ ꯍꯥꯠꯄꯅꯦꯗ
ꯑꯗꯣ ꯃꯥꯅ ꯑꯩ ꯉꯥꯏꯅꯦ ꯍꯪ ꯁꯃꯥꯏ ꯁꯂꯣ
ꯎꯝ ꯉꯥꯏꯕ ꯌꯥꯅꯤ ꯀꯩꯅꯣ ꯅꯦꯠ ꯃꯨꯠꯊꯠ꯭ꯂꯒ
ꯎꯝ
ꯑꯗꯨꯝꯅ ꯅꯦꯠ ꯃꯨꯊꯠꯂꯒ ꯄꯨꯂꯞ ꯉꯥꯏꯃꯤꯟꯅꯔꯥꯁꯦ ꯑꯣ ꯑꯈꯣꯏ ꯑꯍꯨꯝꯃꯛ ꯆꯠꯂꯁꯨ ꯑꯈꯣꯏ ꯑꯍꯨꯝꯃꯛ ꯆꯠꯀꯦꯅ ꯑꯗꯨꯝ ꯐꯠꯇ꯭ꯔꯣ
ꯑꯗꯨꯅꯦ ꯍꯥꯏꯁꯤ
ꯑꯗꯨ ꯃꯊꯪꯗ ꯇꯧꯔꯁꯤ ꯑꯗꯨꯃꯥꯏꯅ ꯉꯥꯏꯔꯁꯤ ꯉꯥꯏꯔꯤ ꯃꯤꯗꯨ ꯄꯨꯂꯞ ꯆꯞꯄꯒꯦ ꯑꯗꯨ ꯐꯔꯦ ꯉꯥꯏꯅꯣꯅ ꯑꯗꯨ ꯄꯨꯂꯞ ꯌꯦꯉꯧ ꯑꯩ ꯃꯦꯖꯤꯛꯇ ꯀꯩꯝ ꯇꯧꯒꯦ ꯌꯦꯡꯉꯣ ꯃꯤꯇ꯭ꯔꯪ ꯅꯨꯡꯉꯥꯏꯕ꯭ꯔꯥ ꯌꯦꯎ ꯍꯧꯖꯤꯛꯀꯤ ꯃꯤꯇꯔꯪꯗꯨꯗꯤ ꯃꯤꯇꯔꯪꯅꯦ ꯅꯨꯡꯉꯥꯏꯕꯔꯥ ꯑꯦ ꯀꯩꯅꯣ ꯅꯪ ꯑꯩ ꯑꯦ ꯌꯥꯔꯦ ꯑꯗꯨꯅꯤ ꯁꯤ ꯀꯥꯞꯁꯤꯜ ꯂꯛꯄꯗꯣ ꯌꯦꯡꯉꯣ ꯑꯦꯁ ꯑꯦꯂꯤꯁ ꯂꯩꯔꯝꯃꯦꯅꯦ ꯑꯈꯣꯏ ꯇꯣꯝꯕ ꯅꯨꯄꯤꯝꯆꯥꯖꯤꯅ ꯑꯩꯉꯣꯟꯗ ꯃꯤ ꯀꯣꯝꯕ ꯏ ꯃꯤ ꯐꯨꯜꯂꯦ ꯌꯦꯡꯎ ꯃꯥꯅ ꯊꯣꯛꯂꯩꯅ ꯇꯧꯏꯗꯣ ꯁꯤꯛꯀꯤ ꯃꯤꯁꯦ ꯍꯣꯏ ꯅꯠꯇꯦ ꯑꯩꯈꯣꯏꯒꯤ ꯍꯥꯠꯇꯣꯛꯄꯤꯈꯤꯕꯗꯨꯅꯦ ꯑꯌꯥ ꯑꯌꯥ ꯅꯦꯠ ꯆꯞꯄꯕ ꯄꯇꯥꯡꯅ ꯈꯥꯖꯜꯂ ꯊꯤꯡ ꯂꯩꯔꯝꯕꯋꯥꯅꯦ
ꯀꯩꯅꯣ ꯒꯦꯝꯁꯦ ꯅꯨꯡꯉꯥꯏꯇꯦ
ꯇꯞ ꯇꯞ ꯇꯞꯄꯦ ꯑꯗꯨꯒ ꯕꯗꯥꯡ ꯊꯥꯖꯜꯂꯥ ꯊꯤꯜ ꯂꯩꯔꯝꯕꯋꯥ ꯑꯗꯣ ꯑꯈꯣꯏ ꯄꯇꯛ ꯄꯇꯛ ꯄꯇꯛ ꯇꯧꯔꯒ ꯂꯩꯔꯝꯗꯕꯩ ꯇꯥꯏꯞꯇꯥ ꯃꯥ ꯄꯥꯏꯕ ꯅꯪꯍꯧꯗꯝꯅꯤ ꯃꯔꯨ ꯃꯔꯨ ꯑꯃꯅ ꯎꯝ ꯌꯦꯡꯎ ꯅꯩꯔꯤꯖꯦ ꯌꯦꯡꯎ ꯑꯩꯅ ꯃꯔꯨ ꯃꯔꯨ ꯑꯃ ꯂꯦꯝꯗꯗꯤꯅ ꯃꯣꯏ ꯑꯍꯨꯝ ꯆꯪꯪꯒꯥ ꯀꯩꯗꯧꯗꯣꯏꯕ ꯂꯩ ꯍꯪꯒꯥꯗ ꯁꯤꯑꯣꯡ ꯑꯃ ꯀꯩꯅꯣ ꯅꯥꯄꯤ ꯑꯃꯇꯪꯗ ꯃꯣꯏꯗꯤ ꯃꯔꯨ ꯑꯃꯐꯥꯎ ꯐꯥꯗꯦꯕ ꯃꯣꯏ ꯇꯤꯝꯂꯦꯟꯅꯤ ꯁꯂꯥꯏꯠ ꯇꯤꯟꯗꯤ ꯐꯖꯩꯍꯦ
ꯑꯁ ꯇꯤꯟ ꯇꯥꯕꯗꯨ
ꯎꯝ ꯀꯩꯅꯣ ꯇꯧꯑꯣ ꯃꯣꯏꯒꯤ ꯀꯤꯃꯤꯁꯤ ꯍꯥꯟꯗ꯭ꯔꯤ ꯃꯥꯜꯂꯦ ꯃꯔꯨ ꯇꯪꯈꯥꯏ ꯑꯃ ꯊꯥꯁꯤꯒꯔꯥ
ꯅꯣꯏꯕꯗꯥꯥꯛꯗꯤ ꯈꯥꯏꯖꯤꯟꯒꯦ ꯇꯧꯋꯏ ꯔꯥꯂꯤꯗꯨꯗ ꯔꯥꯂꯤ ꯅꯣꯏ ꯑꯣꯏꯅꯄꯤꯒ ꯏꯁ ꯇꯧꯔꯤꯍꯦ ꯂꯦꯟꯁ ꯂꯣꯠ ꯂꯦꯁꯂꯠ ꯀꯠꯆꯥ ꯃꯣꯏ ꯕꯥꯗꯥꯡꯁꯤ ꯉꯥꯎꯔꯦ ꯏꯁ ꯉꯥꯎꯕ ꯅꯠꯇ ꯃꯥꯜꯂꯦ ꯃꯣꯏ ꯃꯤ ꯑꯃꯗ ꯇꯝꯕ ꯑꯣꯏꯔ ꯃꯥꯜꯂꯦ ꯍ ꯆꯣ ꯀꯩ ꯁꯤ ꯂꯥꯏꯐ ꯁꯇꯤꯜꯁꯤꯗꯤ ꯐꯖꯩꯌꯦ ꯍꯥꯏꯗꯤ ꯑꯣꯔꯦꯀꯜꯅꯦ ꯃꯥꯅ ꯆꯥꯏꯖꯤ ꯑꯗꯣ ꯍꯥꯏꯗꯤ ꯂꯥꯏꯐ ꯏꯁꯇꯤꯜ ꯗꯥꯏꯔꯦꯛ ꯌꯥꯎꯗꯦ ꯍꯥꯏꯕ ꯃ ꯆꯥ ꯍꯣ ꯁꯤꯔꯦ ꯇꯗꯅ ꯃꯔꯨ ꯑꯃꯐꯥꯎ ꯐꯥꯗꯦꯅ ꯊꯦꯝꯖꯩꯗꯤ
ꯑꯣ
ꯀꯨꯏꯗꯦ ꯀꯩꯅꯣꯒꯤ ꯑꯣꯏꯌꯦꯗꯤ ꯑꯩ ꯅꯪ ꯄꯥꯏ ꯍꯥꯏꯔꯣꯑꯣꯗ ꯃꯥꯔꯁꯦꯜꯗꯣ ꯑꯜꯇꯤ ꯀꯨꯏꯕꯅꯦ ꯑꯗ ꯀꯨꯏꯗꯃꯤꯅ ꯊꯝꯃꯒꯦ
ꯎꯝ
ꯎꯝ ꯗꯅꯥ ꯎꯗꯤ